ꯊꯁ‌ꯦꯡꯅ ꯇꯥꯕ ꯇꯥꯏ ꯇꯥꯏ ꯑꯣ ꯅꯪꯒꯤꯗꯤ ꯑꯃ ꯄꯥꯕꯒꯤꯗ‌ꯤ ꯇꯧꯔꯦꯕꯀꯣ ꯍꯧꯖꯤꯛꯀꯥꯟꯁꯦ
ꯑꯧ ꯄꯥꯕꯒꯤꯗꯨꯕꯨꯗꯤ ꯑꯗꯨꯝ ꯑꯥ ꯐꯣꯟꯒꯤꯁ‌ꯦ ꯑꯗꯨꯝ ꯍꯥꯞꯄ ꯅꯨꯃꯤꯠꯇꯩ ꯑꯗꯨꯝ ꯍꯥꯞꯄꯛꯑꯦ ꯃꯣꯏꯅ ꯁꯤꯗꯤ ꯑꯗꯨꯝ ꯄꯨꯟꯅ ꯇꯧꯃꯤꯟꯅꯕ ꯌꯥꯕ ꯃꯥꯜꯂꯦ
ꯎꯝ ꯌꯥꯗꯤ ꯌꯥꯕꯖꯥꯠꯅ‌ꯦ ꯑꯗꯨꯗꯤ ꯀꯩꯅꯣꯗꯤ ꯃꯤ ꯑꯇꯣꯞꯄꯗꯤ ꯆꯪꯗ꯭ꯔꯦꯀꯣ ꯑꯗꯨꯗꯤ
ꯃꯤ ꯑꯇꯣꯞꯄ ꯑ ꯆꯪꯗꯦ ꯑꯗꯨꯗꯤ ꯏꯁꯥ ꯈꯛꯇꯪ ꯇꯧꯖꯒꯗꯕꯅꯤ
ꯎꯝ ꯍꯣꯏ ꯑꯗꯨꯁꯨ ꯐꯩ ꯍꯥꯏꯗꯤ ꯏꯁꯥꯅ ꯇꯧꯅꯤꯡꯕ ꯃꯇꯝꯗ ꯇꯧꯕ ꯌꯥꯏꯗꯅꯀꯣ
ꯍꯣꯏ ꯍꯣꯏ ꯏꯌꯥꯝꯕꯒꯤ ꯐꯣꯟꯒꯤꯁꯦ ꯈꯛꯇꯪ ꯂꯩꯕ꯭ꯔꯥ ꯑꯇꯣꯞꯄ ꯍꯥꯞꯄꯛꯇ꯭ꯔꯤꯕ꯭ꯔꯥ
ꯀꯩꯅꯣꯗꯤ ꯑꯩꯈꯣꯏꯒꯤ ꯀꯥꯡꯂꯨꯞꯇꯨꯗꯗꯤ ꯍꯥꯏꯗꯤ ꯍꯥꯏꯔꯛꯄꯅꯦ ꯀꯩꯅꯣ ꯑꯁꯤꯒꯤ ꯑ ꯃꯩꯇꯩ ꯃꯌꯦꯛ ꯄꯥꯕ ꯊꯣꯛꯄꯈꯩꯗꯤ ꯑꯗꯨ ꯇꯧꯔꯛꯀꯦꯅ ꯂꯧꯁꯤꯜꯂꯁꯨ ꯌꯥꯏꯅ ꯍꯥꯏꯅ ꯁꯤ ꯂꯣꯏꯁꯤꯜꯂꯒ ꯇꯧꯔꯒꯦꯅ ꯇꯧꯔꯅꯤ ꯑꯩꯁꯨ ꯉꯁꯤ ꯀꯩꯅꯣꯗꯤ ꯀꯨꯟꯗꯤ ꯁꯨꯍꯟꯈ꯭ꯔꯅꯤꯕ
ꯑꯥ
ꯁꯤꯒ ꯇꯔꯥ ꯇꯔꯨꯛ ꯁꯨꯗꯣꯏꯅꯦ ꯏꯕꯥꯟꯅꯤꯗꯤ ꯁꯥꯟꯅ ꯑ ꯃꯔꯤꯁꯤꯅ ꯂꯦꯞꯄꯁꯦ ꯍꯥꯏꯗꯤ ꯌꯥꯝ ꯍꯦꯟꯖꯤꯟꯅ ꯇꯧꯔꯨꯔꯒꯁꯨ ꯅꯨꯡꯉꯥꯏꯇꯦꯗꯅꯀꯣ
ꯃꯥꯅꯦ ꯃꯥꯅꯦ ꯑꯩꯅꯗꯤ ꯃꯔꯤꯔꯛ ꯁꯨꯔꯝꯒꯗꯕ ꯃꯥꯜꯂꯦ ꯑꯌꯥꯝꯕꯗ ꯇꯧꯕꯗꯣ
ꯃꯔꯤꯔꯛ ꯁꯨꯔꯕꯣ
ꯁꯨꯔꯕ ꯈꯪꯗꯦ
ꯑꯩꯗꯤ ꯁꯤꯗ ꯀꯩꯅꯣꯗ ꯑꯩꯅ ꯏꯊꯣꯛꯑꯒ ꯊꯝꯕ ꯅꯪꯒꯤ ꯅꯝꯕꯔꯗꯨꯒ ꯁꯤꯒ ꯃꯁꯤꯡꯗꯨꯒ ꯁꯤꯗ ꯍꯥꯟꯅ ꯇꯧꯅꯈꯤꯕꯒꯤ ꯀꯩꯅꯣ ꯂꯩꯗꯅꯀꯣ ꯑꯗ ꯃꯇꯝꯁꯦ ꯏꯕꯥꯟꯅꯤ ꯁꯥꯟꯅꯕꯁꯤꯅ ꯆꯥꯛ ꯆꯥꯗ꯭ꯔꯤ ꯊꯣꯡꯉꯤ ꯅꯇꯩꯃꯅ ꯆꯦꯡꯒꯨꯝ ꯆꯦꯡꯒꯨꯝꯗꯣ
ꯑꯥ ꯆꯦꯡꯒꯨꯝ ꯑꯣ ꯀꯔꯝꯕ ꯆꯦꯡꯒꯨꯝꯅꯣ
ꯆꯦꯡꯒꯨꯝꯁꯦ ꯆꯦꯡꯒꯨꯝ ꯑꯄꯥꯛꯄꯗꯣ ꯑꯩꯈꯣꯏ ꯁ꯭ꯋꯥꯏꯗꯗꯤ ꯈꯕꯥꯛ ꯈꯕꯥꯛ ꯆꯦꯡꯒꯨꯝ ꯍꯥꯏꯔ ꯈꯪꯅꯩ ꯅꯣꯏ ꯀꯩꯅꯣꯗꯤ ꯈꯪꯗꯦ ꯀꯃꯥꯏꯅ ꯍꯥꯏꯅꯕꯣ
ꯑꯣ ꯐꯧꯕꯥꯛ ꯍꯥꯏꯕ꯭ꯔꯥ ꯈꯔ ꯑꯄꯥꯛꯄ ꯃꯔꯥ ꯁꯥꯡꯕꯗꯨꯔꯥ
ꯃꯥꯅꯤ ꯃꯥꯅꯤ ꯃꯔꯥ ꯃꯔꯥꯗꯤ ꯌꯥꯝ ꯀꯟꯅ ꯁꯥꯡꯕꯗꯤ ꯑꯣꯏꯗꯦ ꯈꯔ ꯆꯥꯎꯕꯗꯣ
ꯑꯥ ꯑꯥ
ꯀꯩꯅꯣꯗꯤ ꯄꯥꯛ ꯄꯥꯛꯇꯤ ꯄꯥꯛꯑꯦ ꯑꯩꯅ ꯈꯪꯉꯛꯄꯗꯗꯤ ꯆꯦꯡꯒꯨꯝꯒꯤ ꯖꯥꯠꯇꯗꯤ ꯁꯤꯅ ꯈ꯭ꯋꯥꯏ ꯄꯥꯛꯑꯦ
ꯑꯣ ꯑ ꯑꯩꯈꯣꯏꯒꯤ ꯆꯔꯨꯗꯒꯤ ꯆꯣꯡꯕ ꯑꯃꯁꯨ ꯂꯩꯗꯅ ꯑꯗꯨꯁꯨ ꯆꯦꯡꯒꯨꯝ ꯍꯥꯏꯒꯨꯝ ꯇꯧꯗꯥꯏ
ꯎꯝ ꯆꯔꯨ ꯆꯦꯡꯒꯨꯝꯗꯣ ꯍꯥꯎꯕꯗꯤ ꯃꯍꯥꯎꯗꯤ ꯃꯍꯥꯎꯗꯤ ꯑꯗꯨꯅ ꯈ꯭ꯋꯥꯏꯗꯒꯤꯗꯤ ꯍꯦꯜꯂꯤ
ꯑꯥ
ꯑꯩꯅ ꯁꯨꯝ ꯆꯥꯔꯛꯄꯗ ꯀꯩꯅꯣꯒꯤ ꯆꯦꯡꯒꯨꯝꯒꯤ ꯖꯥꯠꯇ ꯍꯥꯏꯇꯥꯔꯦ
ꯑꯉꯥꯡ ꯑꯣꯏꯔꯤꯀꯥꯟꯗꯕꯨꯗꯤ ꯌꯥꯝ ꯆꯥꯔꯛꯑꯦ ꯍꯥꯏꯗꯤ ꯑꯉꯥꯡ ꯑꯣꯏꯔꯤꯀꯥꯟꯗꯤ ꯁꯀꯗ ꯆꯔꯨ ꯏꯀꯨ ꯐꯩꯕꯁꯦ ꯌꯥꯝ ꯆꯠꯅꯔꯝꯃꯤꯗꯅꯦ
ꯍꯣꯏ
ꯑꯗꯨ ꯃꯇꯝꯗꯗꯤ ꯌꯥꯝ ꯆꯥꯔꯛꯑꯦ
ꯍꯧꯖꯤꯛꯇꯤ ꯍꯥꯏꯒꯨꯝꯕꯗꯅ ꯀꯩꯅꯣꯗꯤ ꯆꯔꯨ ꯆꯦꯡꯉꯝꯗꯨꯗꯤ ꯑꯣꯏꯔꯦ ꯆꯥꯗꯕꯣꯏ ꯐꯪꯖ ꯆꯥꯈꯤꯩꯗ꯭ꯔꯦ ꯍꯥꯏꯕ ꯌꯥꯔꯦ
ꯑ ꯌꯥꯝꯅꯁꯨ ꯑꯗꯨꯝ ꯇꯥꯡꯉꯝꯃꯅꯤ ꯍꯧꯖꯤꯛꯇꯤ
ꯉꯥꯏꯗꯤ ꯇꯣꯉꯥꯟꯅ ꯃꯣꯏ ꯀꯩꯅꯣꯗ ꯊꯥꯕꯗꯨꯒ ꯍꯥꯟꯅꯒꯤ ꯃꯍꯥꯎꯗꯨꯒ ꯃꯥ ꯑ ꯑꯗꯨ ꯃꯍꯥꯎꯗꯤ ꯃꯥꯟꯅꯗꯦ ꯍꯥꯟꯅꯒꯤ ꯃꯁꯥꯒꯤ ꯀꯩꯅꯣꯗꯣ ꯌꯥꯝ ꯍꯦꯜꯂꯦ ꯍꯥꯎꯕꯁꯦ
ꯍꯥꯎꯗꯤ ꯍꯥꯎꯕꯅꯤ ꯑꯗꯨꯁꯨ
ꯑꯥ ꯍꯧꯖꯤꯛꯇꯤ ꯃꯣꯏ ꯁꯦꯝꯃꯒ ꯀꯩꯅꯣ ꯊꯥꯅꯕꯗꯣ ꯃꯍꯥꯎꯗꯣ ꯍꯥꯟꯅꯒꯤꯗꯩ ꯑꯗꯨ ꯌꯧꯗꯦꯕ
ꯍꯣꯏ ꯀꯩꯅꯣꯒꯨꯝꯕꯗꯤ ꯐꯪꯗꯕ꯭ꯔꯥ ꯏꯌꯥꯝꯕ ꯍꯣꯏ ꯑꯗꯨꯋꯥꯏꯗ ꯑꯩꯈꯣꯏꯒꯤ ꯅꯥꯔꯜ ꯍꯥꯏꯕ꯭ꯔꯥ ꯑꯃ ꯑꯁꯥꯡꯕ ꯑꯃ ꯂꯩꯕꯗꯣ
ꯐꯪꯉꯦ ꯑꯗꯨꯅꯕꯨ ꯈꯔ ꯍꯦꯟꯅ ꯌꯥꯝꯅ ꯐꯪꯉꯦ ꯁꯤꯗꯗꯤ
ꯑꯣ ꯑꯗꯨꯁꯨ ꯌꯥꯝ ꯍꯥꯎꯋꯦꯗꯤ ꯍꯥꯏꯅꯩ ꯑꯩꯗꯤ ꯑꯝꯇ ꯆꯥꯗ꯭ꯔꯤ ꯑꯗꯨꯗꯣ
ꯍꯥꯎꯋꯦ ꯍꯥꯎꯗꯤ ꯃꯍꯥꯎ ꯂꯩꯔꯤꯅꯦ ꯑꯗꯨꯁꯨ ꯑꯗꯨꯅ ꯀꯩꯅꯣꯁꯦ ꯆꯥꯎ ꯑ ꯌꯥꯝ ꯆꯥꯎꯗꯕ ꯍꯥꯏꯇꯥꯔꯦ
ꯑꯥ
ꯃꯔꯥꯒꯗꯤꯥ ꯃꯅꯨꯡꯨꯛ ꯍꯟꯖꯟꯅ ꯀꯩꯅꯣ ꯇꯧ ꯁꯥꯟꯗꯣꯏꯅꯤ
ꯍꯣꯏ ꯀꯩꯅꯣꯒꯨꯝꯕꯗ ꯍꯧꯒꯜꯂꯦꯅ ꯍꯥꯏꯌꯦ ꯑꯌꯥꯝꯕ ꯑꯗꯨꯁꯦ ꯑꯩꯈꯣꯏꯒꯤ ꯂꯥꯏꯁꯧꯒꯨꯝꯕ ꯂꯩꯕꯗꯣ ꯑꯗꯨꯒꯨꯝꯕ ꯃꯐꯝꯗ ꯍꯧꯋꯦꯅ ꯍꯥꯏ
ꯍꯧꯋꯦ ꯑꯩꯈꯣꯏ ꯁ꯭ꯋꯥꯏꯗꯁꯨ ꯑꯩꯈꯣꯏꯒꯤꯗꯗꯤ ꯆꯣꯡꯗꯦ ꯊꯪꯅꯕ ꯍꯤꯡꯈꯣꯜ ꯀꯩꯀꯥꯁꯨ ꯆꯣꯡꯏꯤ
ꯑꯣ ꯑꯩꯈꯣꯏꯔꯣꯝꯗꯁꯨ ꯑꯗꯨꯒꯕꯗꯤ ꯀꯌꯥ ꯆꯣꯡꯗꯦꯗ ꯆꯦꯡꯒꯨꯝꯒꯨꯝꯕꯒꯨꯝꯕ ꯈꯔ ꯆꯣꯡꯕ ꯅꯠꯇꯅ
ꯎꯝ
ꯆꯤꯡꯒꯨꯝꯕ ꯃꯆꯥ ꯃꯆꯥ ꯈꯔ ꯑꯗꯨꯝ ꯅꯛꯑꯝꯒꯗꯕ ꯃꯥꯜꯂꯤꯦ ꯏꯌꯥꯝꯕ ꯍꯣꯏꯒꯤꯗꯤ
ꯈꯔ ꯑꯗꯨꯝ ꯅꯛꯑꯦ ꯍꯥꯏꯗꯤ ꯁꯤꯗꯒꯤ ꯑꯩꯈꯣꯏ ꯁꯤꯗꯒꯤ ꯑ ꯂꯩꯀꯥꯏ ꯑꯃ ꯑꯅꯤ ꯂꯥꯟꯊꯣꯛꯈ꯭ꯔꯗꯤ ꯀꯩꯅꯣ ꯌꯧꯔꯦꯕ ꯆꯤꯡ ꯑꯆꯧꯕꯗ ꯑꯩꯈꯣꯏꯒꯤ ꯂꯥꯏꯒ ꯈꯣꯏꯔꯝꯕ ꯆꯠꯅꯕ ꯆꯤꯡꯗꯣ
ꯍꯣꯏ
ꯎꯝ ꯅꯨꯡꯗꯥꯡꯗ ꯀꯥꯟꯅꯕꯗꯣ
ꯑꯝ
ꯑꯗꯨꯒꯤ ꯁꯤꯈꯣꯡꯅꯪ
ꯑꯗꯒꯤ ꯆꯤꯡꯗ ꯌꯥꯝ ꯐꯪꯕ ꯑꯃꯁꯨ ꯂꯩꯇꯦ ꯀꯩꯅꯣ ꯈꯣꯡꯊ꯭ꯔꯣꯛꯄꯤ ꯍꯥꯏꯕ꯭ꯔꯥ ꯑꯉꯥꯡꯒꯨꯝꯕ ꯃꯆꯨꯒꯤ ꯑꯃ ꯂꯩꯕꯗꯣ ꯑꯥ ꯑꯗꯨꯁꯨ ꯑꯗꯨꯝ ꯐꯪꯕ꯭ꯔꯥ
ꯍꯥꯎꯋꯦ ꯐꯪꯉꯦ
ꯑꯗꯨꯗꯤ ꯏꯔꯣꯝꯕꯁꯨ ꯑꯗꯨꯝ ꯆꯥꯕ ꯌꯥꯏꯌꯦꯑꯅ ꯍꯥꯏꯌꯦ ꯃꯌꯥꯝꯅ ꯍꯥꯏ
ꯌꯥꯏ ꯌꯥꯏ ꯌꯥꯏꯊꯣꯛꯑꯒ ꯀꯪꯍꯜꯂꯒ ꯀꯪꯍꯜꯂꯒ ꯊꯝꯃꯁꯨ ꯌꯥꯏ
ꯑꯣ
ꯐꯖꯅ ꯇꯨꯡꯖꯜꯂꯒ ꯊꯝꯃꯒꯗꯤ ꯑꯗꯨꯝ ꯆꯍꯤ ꯑꯃ ꯐꯖꯅ ꯑꯗꯨꯝ ꯆꯥꯅꯕ ꯌꯥꯕꯖꯥꯠꯅꯤ
ꯎꯝ ꯑꯁꯣꯝꯗꯗꯤ ꯀꯩꯅꯣꯗ ꯀꯟꯅ ꯐꯪꯗꯕ꯭ꯔꯣ ꯑꯗꯨꯒꯨꯝꯕꯗꯣ
ꯑꯈꯣꯏꯔꯣꯝꯗꯗꯤ ꯆꯤꯡ ꯃꯌꯥꯖꯤ ꯀꯌꯥꯅꯛ ꯄꯣꯏꯗꯦ ꯏꯌꯥꯝꯕ ꯑꯗꯨꯅ ꯑꯗꯨꯒꯨꯝꯕꯖꯦ ꯀꯌꯥ ꯐꯪꯗꯦ ꯑꯩꯈꯣꯏꯔꯣꯝꯅ ꯑꯃꯨꯛ ꯄꯥꯠ ꯈꯔ ꯅꯛꯄꯀꯣ
ꯍꯣꯏ
ꯄꯥꯠ ꯃꯌꯥꯝ ꯑꯣꯏꯕꯅꯤꯅ ꯑꯩꯈꯣꯏꯔꯣꯝꯗ ꯃꯔꯨ ꯐꯪꯉꯤꯖꯤꯅ ꯑꯈꯣꯏꯒꯤ ꯂꯣꯛꯂꯩ ꯄꯨꯂꯩꯒꯨꯝꯕ ꯑꯗꯩ ꯀꯣꯝ ꯄ꯭ꯔꯦꯛꯀꯨꯝꯕ
ꯑꯥ
ꯄꯥꯠꯀꯤ ꯑꯣꯏꯕ ꯄꯣꯠꯊꯣꯛ ꯈꯔ ꯍꯥꯏꯇꯥꯔꯦ
ꯑꯥ
ꯑꯗꯒꯤ ꯏꯪꯈꯣꯜꯁꯨ ꯌꯥꯝ ꯐꯖꯅ ꯀꯣꯏ ꯑꯗꯨꯝ ꯃꯅꯥ ꯃꯁꯤꯡꯗꯩ ꯑꯗꯨꯝ ꯃꯔꯥꯡ ꯀꯥꯏꯅ ꯐꯪꯉꯤ ꯑꯗꯩ ꯉꯥꯁꯨ ꯑꯗꯨꯝ ꯃꯔꯥꯡ ꯀꯥꯏꯅ ꯐꯪꯉꯤ
ꯍꯣꯏ
ꯆꯤꯡꯕꯨꯗꯤ ꯅꯛꯄ ꯑꯗꯨꯒ ꯑꯩꯈꯣꯏꯒꯤ ꯍꯦꯛ ꯑꯗꯨꯋꯥꯏꯗ ꯂꯩꯕꯗꯤ ꯑꯣꯏꯗꯕ ꯍꯥꯏꯇꯥꯔꯦ
ꯑꯣ ꯁꯤꯗꯗꯤ ꯑꯥ ꯀꯩꯝ ꯇꯧꯗ꯭ꯔꯦ ꯍꯧꯖꯤꯛꯄꯨꯗꯤ ꯁꯀꯨꯜ ꯀꯥꯔꯦ ꯉꯁꯤꯁꯨ ꯅꯍꯥꯟ ꯃꯣꯏ ꯀꯥꯂꯦꯟꯁꯨꯇꯤ ꯂꯣꯏ ꯂꯣꯏꯁꯟꯒ꯭ꯔꯦ
ꯎꯝ
ꯀꯩꯅꯣꯗꯤ ꯊꯕꯛꯇꯤ ꯑꯃꯗꯨꯗꯤ ꯅꯨꯡꯉꯥꯏꯕ꯭ꯔꯣ ꯄꯥꯕꯒꯤꯗꯨꯗꯤ
ꯄꯕꯒꯤꯁꯦ ꯑꯗꯨꯝ ꯅꯨꯡꯉꯥꯏ ꯍꯥꯏ ꯅꯨꯡꯉꯥꯏ ꯍꯥꯏꯇꯥꯔꯦ ꯏꯌꯥꯝꯕ ꯑꯗꯣ ꯃꯣꯏꯒꯤꯖꯦ ꯑꯗꯨꯝ ꯏꯔꯤꯕꯗꯨꯃꯛ ꯑꯗꯨꯝ ꯄꯥꯒꯗꯕꯅꯦꯕ ꯍꯥꯏꯗꯤ ꯑꯩꯈꯣꯏ ꯃꯩꯇꯩꯂꯣꯟ ꯐꯖꯅ ꯃꯣꯏꯅ ꯏꯊꯣꯏꯗꯣ ꯄꯥꯊꯣꯛꯄ ꯀꯥꯟꯗ ꯑꯣꯏꯗ꯭ꯔꯒꯖꯨꯀꯣ
ꯑꯥ
ꯃꯣꯏꯅ ꯏꯔꯩꯗꯨꯃꯛ ꯑꯗꯨꯝ ꯆꯞ ꯆꯥꯅ ꯄꯥꯒꯗꯕ ꯑꯗꯨꯃꯥꯏ ꯑꯣꯏ ꯂꯥꯜꯂꯦ ꯀꯥꯏꯅ ꯑꯈꯣꯏꯅ ꯁꯦꯝꯗꯣꯛꯑ ꯄꯥꯕ ꯌꯥꯗꯦꯕ
ꯃꯣꯏꯅ ꯏꯔꯛꯄꯗꯣ ꯑꯗꯨꯝ ꯄꯥꯗꯣꯏꯅꯦꯕ
ꯍꯣꯏ ꯏꯔꯛꯄꯗꯣ ꯑꯗꯨꯝ ꯆꯞ ꯆꯥꯅ ꯄꯥꯗꯣꯏ
ꯑꯗꯨꯗꯤ ꯀꯩꯅꯣꯗꯤ ꯄꯥꯕꯒꯤ ꯃꯤꯅꯤꯠ ꯃꯁꯤꯡꯗꯤ ꯂꯩꯕ꯭ꯔꯣ ꯃꯣꯏꯒꯤꯗꯤ
ꯂꯩꯇꯦ ꯑꯗꯨꯗꯤ ꯑꯗꯨꯝ
ꯎꯝ
ꯍꯣꯏ ꯀꯩꯁꯨ ꯀꯥꯏꯗꯦ ꯑꯗꯨꯝ ꯑꯈꯣꯏꯅ ꯄꯥꯔꯒ ꯊꯥꯒꯠꯄꯤꯒ꯭ꯔ ꯂꯣꯏꯔꯦꯗ
ꯑꯥ ꯊꯥꯒꯠꯄ ꯍꯥꯏꯗꯤ ꯑꯗꯨꯝ ꯑꯥ ꯀꯅꯣꯗ ꯅꯪꯒꯤ ꯈꯣꯟꯖꯦꯜꯖꯦ ꯑꯣꯏꯅ ꯊꯥꯕ
ꯍꯣꯏ ꯍꯣꯏ ꯑꯩ ꯈꯣꯟꯖꯦꯜꯖꯦ ꯑꯣꯏꯅ ꯊꯥꯗꯣꯏꯅꯦ ꯍꯥꯏꯗꯤ ꯃꯣꯏꯅ ꯃꯇꯦꯛ ꯑꯃ ꯄꯤꯔꯛꯀꯅꯦꯕꯀꯣ
ꯑꯥ
ꯄꯤꯔꯛꯄꯖꯦ ꯃꯇꯦꯛꯁꯦ ꯑꯩꯈꯣꯏꯅ ꯀꯩꯅꯣꯗ ꯑꯥ ꯑꯈꯣꯏ ꯈꯣꯟꯖꯦꯜ ꯊꯥꯕꯗꯣ ꯑꯗ ꯅꯝꯃꯀꯥꯟꯗ ꯑꯈꯣꯏ ꯈꯣꯟꯖꯦꯜꯖꯦ ꯑꯗ ꯀꯩꯅꯣ ꯇꯧꯔꯅꯦꯕ ꯑꯗꯨ ꯂꯣꯏꯔꯀꯥꯟꯗ ꯑꯃꯨꯛ ꯊꯥꯒꯤꯗꯧ ꯋꯥꯅꯤꯗ
ꯃꯥꯅꯦ ꯃꯥꯅꯦ ꯑꯗꯨꯗꯤ ꯀꯩꯅꯣꯗꯤ ꯑꯗꯨꯗ ꯑꯩꯅ ꯀꯩꯒꯨꯝꯕ ꯁꯦ ꯃꯣꯏꯅ ꯏꯔꯛꯏꯕꯗꯨ ꯄꯥꯕ ꯊꯣꯛꯇ꯭ꯔꯦꯅ ꯈꯜꯂꯁꯤꯀꯣ
ꯍꯣꯏ
ꯈꯤꯇꯪ ꯈꯨꯠꯂꯣꯏꯗꯦꯅ ꯈꯜꯂꯖꯨ ꯑꯈꯪꯕ ꯑꯃꯗ ꯄꯥꯜꯂꯒ ꯑꯩꯅ ꯈꯪꯕ ꯃꯔꯣꯟꯗꯨꯗ ꯏꯊꯣꯛꯑꯒ ꯑꯗꯨꯝ ꯄꯥꯕ ꯌꯥꯕ ꯅꯠꯇ꯭ꯔꯣ
ꯌꯥꯏ ꯌꯥꯏ ꯏꯌꯥꯝꯕ ꯀꯩꯁꯨ ꯀꯥꯏꯗꯦ ꯑꯗꯨꯝ ꯀꯩꯁꯨ ꯀꯥꯏꯗꯦ
ꯑꯥ ꯑꯗꯨꯗꯤ ꯊꯣꯏꯗꯣꯛꯅ ꯋꯥꯅꯤꯡꯉꯥꯏꯗꯤ ꯑꯣꯏꯗꯦꯕ
ꯑꯣꯏꯗꯦ ꯈꯣꯟꯖꯦꯜꯗꯨ ꯊꯥꯈꯤꯕꯩ ꯋꯥꯅꯤꯗ ꯈꯣꯟꯖꯦꯜꯗꯨ ꯏꯌꯥꯝꯕꯒꯤ ꯑꯣꯏꯗꯕ ꯌꯥꯗꯦ ꯍꯥꯏꯕ ꯀꯩꯁꯨ ꯂꯩꯇꯦꯗ
ꯑꯥ
ꯑꯗꯨꯝ ꯏꯇꯩꯃꯒꯤ ꯑꯣꯏꯔꯖꯨ ꯑꯃ ꯑꯣꯏꯔꯖꯨ ꯊꯥꯕꯤꯒꯤꯕ ꯀꯩꯁꯨꯝ ꯀꯥꯏꯗꯦꯗ ꯎꯌꯥꯝꯕꯒꯤ ꯀꯩꯅꯣ ꯑꯣꯏꯕꯅꯤꯅ ꯏꯌꯥꯝꯕꯒꯤ ꯈꯣꯟꯖꯦꯟ‌ ꯑꯣꯏꯅ ꯊꯥꯕꯅꯗꯤ ꯑꯗꯨꯝ ꯈ꯭ꯋꯥꯏ ꯐꯩ
ꯑ ꯑꯩꯒꯤ ꯅꯝꯕ꯭ꯔ ꯑꯩꯒꯤ ꯀꯩꯅꯣꯗ ꯆꯠꯇꯣꯏꯅꯤꯅꯀꯣ
ꯍꯣꯏ ꯍꯣꯏ
ꯎꯝ ꯑꯗꯒꯤ ꯀꯩꯅꯣꯗꯤ ꯏꯕꯒꯤꯁꯨ ꯌꯥꯎꯔꯛꯈꯤꯗ꯭ꯔꯣ ꯑꯩꯈꯣꯏꯒꯤ ꯏꯔꯣꯛ ꯏꯌꯦꯛꯇ
ꯎꯝ ꯏꯕꯒꯤꯁꯦ ꯑꯩꯈꯣꯏꯅ ꯑꯗꯨꯝ ꯏꯕꯒꯤꯗꯤ ꯑꯣꯏꯔꯣ ꯃꯣꯏꯅ ꯑꯏꯕ ꯑꯃꯒ ꯈꯣꯟꯖꯦꯜ ꯑꯃꯒ ꯑꯗꯨꯃꯥꯏ ꯊꯥꯔꯛꯀꯅꯤ ꯍꯥꯏꯌꯦꯕ ꯑꯗꯨꯒꯤ ꯃꯣꯏꯅ ꯏꯔꯛꯏꯗꯨꯒ ꯃꯣꯏꯅ ꯄꯤꯔꯛꯏꯕ ꯈꯣꯟꯖꯦꯜꯗꯨꯒ ꯑꯗꯨꯗꯣ ꯆꯨꯝꯅ ꯌꯦꯡꯉꯅꯤ ꯄꯥꯊꯣꯔꯛꯏꯗꯨꯗꯀꯣ ꯑꯗ ꯈꯣꯟꯖꯦꯜꯗꯨꯒ ꯆꯥꯟꯅꯗ꯭ꯔꯒꯗꯤ ꯈꯣꯟꯖꯦꯜꯗꯨꯗ ꯍꯥꯏꯔꯤꯕ ꯑꯆꯨꯝꯕꯗꯣ ꯑꯩꯈꯣꯏꯅ ꯃꯣꯏꯅ ꯏꯔꯛꯏꯗꯨꯗ ꯁꯦꯝꯗꯣꯛꯑꯒ ꯑꯃꯨꯛ ꯊꯥꯒꯠꯈꯤꯕꯩ ꯋꯥꯅꯤꯗ
ꯑꯗꯣ ꯀꯩꯅꯣꯗꯤ ꯍꯧꯖꯤꯛꯀꯤ ꯑ ꯀꯩꯅꯣꯗꯤ ꯄꯥꯔꯒ ꯑꯩꯒꯤ ꯈꯣꯟꯖꯦꯜ ꯊꯥꯕꯗꯣ
ꯑꯥ
ꯅꯪꯒꯤꯗꯤ ꯍꯧꯔꯦꯕ ꯑꯗꯨꯒꯤ ꯊꯥꯛꯇꯣ
ꯍꯧꯔꯦ ꯍꯧꯔꯦ ꯍ
ꯑꯗꯣ ꯀꯩꯅꯣꯗꯤ ꯑꯩꯒꯤꯁꯤ ꯀꯨꯟ ꯁꯨꯗ꯭ꯔꯒꯗꯤ ꯋꯥꯔꯤ ꯁꯥꯕꯒꯤꯁꯦ ꯀꯨꯟ ꯁꯨꯗ꯭ꯔꯒꯗꯤ ꯌꯥꯗꯕ꯭ꯔꯕ
ꯑꯩ ꯌꯥꯅꯤꯌꯦ ꯍꯧꯖꯤꯛꯀꯤ ꯄꯥꯕꯒꯤꯗꯣ ꯈꯣꯟꯖꯦꯜ ꯊꯥꯕꯒꯤꯗꯣ ꯑꯗꯨꯗꯤ ꯑꯗꯨꯝ ꯌꯥꯅꯤꯌꯦ ꯀꯨꯟ ꯁꯨꯗ꯭ꯔꯒꯁꯨ ꯉꯁꯥꯏ ꯀꯨꯟ ꯁꯨꯕ ꯍꯥꯏꯗꯨꯅ ꯉꯁꯥꯏꯒꯤ ꯑ ꯃꯣꯏꯅ ꯈꯣꯟꯖꯦꯜꯒ ꯃꯌꯦꯛꯀ ꯄꯨꯟꯅ ꯊꯥꯔꯛꯄꯗꯣ ꯑꯗꯨꯗꯨꯅ ꯀꯨꯟ ꯁꯨꯕꯒꯤ ꯋꯥꯅꯤꯗ
ꯑ
ꯈꯣꯟꯖꯦꯜ ꯈꯛ ꯊꯥꯕꯒꯤꯗꯨꯗꯤ ꯀꯨꯟ ꯁꯨꯗ꯭ꯔꯁꯨ ꯌꯥꯏꯌꯦ
ꯑ ꯑꯗꯨꯅ ꯈꯣꯟꯖꯦꯜꯒꯤꯗꯨꯗꯤ ꯑꯩꯅ ꯑꯩꯈꯣꯏꯒꯤ ꯏꯌꯦꯛꯇꯨꯗ ꯌꯥꯝ ꯀꯟꯅ ꯍꯩꯇ꯭ꯔꯒꯁꯨ ꯑꯃ ꯇꯥꯟꯅꯕ ꯌꯥꯕ ꯈꯨꯗꯣꯡꯆꯥꯥꯕꯗꯤ ꯌꯥꯝ ꯂꯩꯔꯦꯕꯀꯣ ꯑꯗꯒꯤ ꯉꯁꯥꯏꯒꯤ ꯄꯥꯔꯒ ꯃꯊꯪꯒꯤ ꯑꯃ ꯀꯩꯅꯣꯗꯨꯗꯤ ꯈꯤꯇꯪ ꯂꯨꯒꯗ꯭ꯔꯣ ꯑꯇꯣꯞꯄ ꯇꯥꯟꯅꯕ
ꯑꯗꯨ ꯆꯞ ꯃꯥꯟꯅꯩꯗ ꯀꯩꯁꯨ ꯂꯨꯔꯣꯏꯗ ꯏꯌꯥꯝꯕꯅ ꯈꯔ ꯈꯔ ꯑꯗꯨꯝ ꯄꯥꯕ ꯊꯣꯛꯄ ꯅꯠꯇ꯭ꯔꯣ
ꯃꯥꯅꯦ ꯈꯔꯕꯨꯗꯤ ꯊꫭꯛꯑꯦ ꯑꯗꫭ
ꯑꯗꯨꯗꯤ ꯀꯩꯁꯨ ꯀꯩꯁꯨ ꯀꯥꯏꯔꯣꯏꯗ ꯑꯗꯨꯅꯕꯨ ꯍꯦꯟꯅ ꯂꯥꯏꯅꯤꯗ ꯍꯥꯏꯗꯤ ꯑꯗꯨꯗꯤ ꯑꯩꯈꯣꯏꯅ ꯁꯨꯝ ꯄꯥꯒꯗꯕ ꯅꯠꯇꯦꯕ ꯑ ꯃꯣꯏꯅ ꯄꯥ ꯄꯥꯕꯒꯤ ꯈꯣꯟꯖꯦꯜ ꯊꯥꯔꯛꯏꯗꯣ ꯑꯩꯈꯣꯏꯅ ꯆꯨꯝꯕ꯭ꯔꯥꯅ ꯁꯨꯝ ꯌꯦꯡꯕꯒꯤ ꯋꯥꯅꯤꯗ ꯆꯨꯝꯗ꯭ꯔꯒꯅ ꯈꯣꯟꯖꯦꯜꯗꯨꯒ ꯆꯥꯟꯅꯕ ꯃꯌꯦꯛꯇꯣ ꯑꯩꯈꯣꯏꯅ ꯁꯦꯝꯗꯣꯛꯑꯒ ꯊꯥꯒꯤꯕꯩ ꯋꯥꯅꯤꯗ
ꯇꯧꯕꯤꯒꯦ ꯑꯣ ꯑꯗꯨꯃꯥꯏ ꯇꯧꯕ ꯑꯣꯏꯔꯦ
ꯑ
ꯃꯊꯪ ꯊꯥꯒꯨꯝꯕꯗꯤ ꯂꯣꯏꯒ꯭ꯔꯗ꯭ꯔꯣ ꯁꯤꯁꯦ
ꯎꯝ ꯆꯞ ꯆꯥꯅ ꯍꯥꯏꯕꯗꯤ ꯉꯝꯗꯦ ꯏꯌꯥꯝꯕ ꯑꯩꯁꯨ ꯑꯅꯧꯕ ꯌꯥꯎꯕꯅꯤꯅ ꯃꯣꯏꯖꯦ ꯑꯗꯨꯝ ꯀꯨꯏꯅ ꯇꯧꯔꯛꯄ ꯌꯥꯎꯋꯦꯕ ꯆꯍꯤ ꯑꯃꯒꯨꯝꯕꯩ ꯃꯃꯥꯡꯗ ꯇꯧꯔꯛꯄꯁꯨ ꯑꯗꯨꯝ
ꯑꯣ ꯅꯪꯅ ꯁꯨꯝ ꯍꯪꯅꯕꯗ ꯑꯗꯥꯏꯅ ꯀꯨꯏꯕ ꯌꯥꯎꯅꯕ꯭ꯔꯣ
ꯑ ꯌꯥꯎꯋꯦ ꯌꯥꯎꯋꯦ ꯃꯃꯥꯡ ꯆꯍꯤꯗꯒꯤ ꯇꯧꯔꯛꯄ ꯌꯥꯎꯅꯩ
ꯎꯝ
ꯑꯗꯨꯅ ꯑꯗꯨꯝ ꯃꯇꯝ ꯈꯔꯗꯤ ꯑꯗꯨꯝ ꯆꯠꯄꯁꯨ ꯌꯥꯏ ꯆꯞ ꯆꯥꯅꯗꯤ ꯍꯥꯏꯕ ꯉꯝꯗ꯭ꯔꯦ
ꯃꯣꯏꯅ ꯄꯥꯝꯃꯤꯕ ꯄꯥꯟꯗꯝꯗꯣ ꯐꯪꯉꯒꯗꯤ ꯑꯗꯨꯝ ꯂꯣꯏꯁꯟꯒ꯭ꯔꯅꯤ ꯑꯗꯨ ꯐꯪꯗ꯭ꯔꯤꯐꯥꯎꯗꯤ ꯑꯗꯨꯝ ꯃꯊꯪ ꯃꯊꯪ ꯂꯥꯛꯈꯤꯅꯤꯅ ꯈꯜꯂꯤ
ꯍꯧꯖꯤꯛ ꯐꯥꯎꯗꯗꯤ ꯑꯩꯅ ꯇꯥꯕꯗꯗꯤ ꯌꯥꯝ ꯀꯟꯅ ꯀ꯭ꯂꯤꯌꯥꯔ ꯑꯥ ꯌꯥꯝ ꯀꯟꯅ ꯁꯦꯡ ꯁꯦꯡꯕꯗꯤ ꯑꯣꯏꯗ꯭ꯔꯤꯀꯣ ꯃꯣꯏ ꯁꯨꯃꯥꯏꯅ ꯑꯩꯈꯣꯏꯒꯤ ꯍꯥꯏꯗꯤ ꯃꯇꯦꯛ ꯃꯇꯦꯛ ꯁꯨꯝ ꯊꯥꯒꯠꯂꯛꯄꯗꯣ
ꯎꯝ
ꯃꯣꯏꯅ ꯁꯦꯝꯃꯒ ꯊꯥꯒꯠꯂꯛꯄꯗꯣ ꯏꯁꯥꯒ ꯆꯞ ꯃꯥꯟꯅꯕ ꯁꯛ ꯀ ꯎꯠꯂꯒ ꯁꯨꯝ ꯋꯥ ꯉꯥꯡꯕꯒꯤ ꯀꯩꯒꯤ ꯁꯨꯝ ꯃꯇꯦꯛ ꯃꯇꯦꯛ ꯊꯥꯒꯠ ꯄ ꯂꯩꯗꯅ ꯂꯤꯂꯥ ꯋꯥꯔꯤꯒꯨꯝꯕ ꯁꯨꯝ ꯊꯥꯒꯠꯄ ꯂꯩꯌꯦꯕ ꯑꯗ ꯃꯣꯏꯅ ꯁꯦꯝꯃꯛꯏꯕ ꯂꯣꯟꯗꯣ ꯑꯩꯈꯣꯏꯒꯤ ꯂꯣꯟ ꯖꯦ ꯇꯥꯑ ꯇꯥꯗꯕ ꯌꯥꯝ ꯌꯥꯎꯔꯤ ꯍꯥꯏ
ꯍꯣꯏ ꯍꯣꯏ ꯌꯥꯎꯕꯅꯤ ꯌꯥꯎꯕꯅꯤ ꯃꯌꯥꯝ
ꯑ ꯃꯣꯏꯔꯣꯝꯗ ꯌꯧꯔꯛꯇꯕ ꯂꯣꯟꯗꯥ ꯄꯨꯗꯥ ꯈꯔ ꯂꯩꯔꯝꯒꯤꯅꯦꯕ ꯑꯗꯨꯅ ꯑꯣꯏꯕꯖꯥꯠꯅꯤ ꯑꯥ ꯃꯣꯏꯅ ꯑꯗꯨ ꯍꯥꯏꯗꯣꯏ ꯅꯣꯗꯤ ꯈꯪꯕ ꯑꯗꯨ ꯃꯣꯏꯅ ꯍꯥꯏꯔꯛꯏꯗꯨꯒꯗꯤ ꯑꯩꯈꯣꯏꯒꯤ ꯂꯣꯟꯖꯤꯗ ꯗꯥꯏꯔꯦꯛ ꯇꯥꯕꯗꯤ ꯑꯣꯏꯗꯕ ꯑꯗꯨꯒꯨꯝꯕ ꯌꯥꯝ ꯌꯥꯎꯔꯤꯑꯕ
ꯍꯣꯏ ꯍꯣꯏ ꯑꯗꯨ ꯃꯌꯥꯝꯗꯨ ꯐꯖꯅ ꯁꯦꯝꯗꯣꯛꯄ ꯁꯦꯝꯗꯣꯛꯑ ꯌꯥꯔꯀꯥꯟꯗ ꯑꯗꯨꯝ ꯂꯣꯏꯁꯜꯂꯛ
ꯍꯥꯏꯕꯗꯤ ꯂꯝ ꯑꯃꯒꯤ ꯑꯗꯩ ꯃꯔꯣꯟ ꯃꯌꯦꯛ ꯍꯥꯏꯖꯦ ꯊꯥ ꯑꯃ ꯅꯤꯗ ꯇꯝ ꯑ ꯀꯅꯣ ꯇꯧꯕꯗ ꯂꯣꯏꯒꯗꯕ ꯅꯠꯇꯦꯕ
ꯍꯣꯏ ꯍꯣꯏ ꯃꯥꯅꯦ ꯃꯥꯅꯦ
ꯆꯍꯤ ꯑꯅꯤ ꯑꯍꯨꯝ ꯆꯪꯀꯥꯟꯗ ꯃꯥꯒꯤꯗꯣ ꯐꯖꯅ ꯅꯩꯅꯔꯀꯥꯟꯗ ꯂꯤꯠꯍꯧꯕ ꯀꯩꯀꯥꯁꯦ ꯑꯃꯨꯛ ꯌꯥꯎꯍꯜꯂꯣꯏꯗꯣꯏꯅꯦꯕ
ꯎꯝ ꯎꯝ